ꯋꯥ ꯍꯥꯟ꯭ꯗꯥꯛ ꯀꯦ ꯃꯤꯅꯨꯇꯦꯇꯨꯗꯤ ꯋꯥꯔꯤ ꯅꯨꯡꯉꯥꯏꯕꯩ ꯑꯗꯨꯗꯨꯅꯦ ꯑꯩꯗꯤꯣ ꯄ꯭ꯂꯥꯁꯇꯤꯛ ꯐꯦꯅꯦꯅꯦ ꯃꯥꯅ
ꯇꯧꯕꯩꯔꯦꯜ
ꯑꯗꯨꯃꯥꯏꯅ ꯍꯥꯏꯗꯤ ꯄꯔꯁꯟꯣꯅꯥ ꯄꯥꯝꯕꯩ ꯑꯗꯨꯃꯥꯏꯅ ꯇꯧꯔꯒ ꯇꯧꯕꯩ ꯑꯗꯣ ꯃꯥꯒꯤꯗꯤ ꯍꯣꯏ ꯃꯥꯒꯤꯗꯤ ꯕꯦꯌꯟ ꯕꯦꯌꯔꯟ ꯄꯥꯝꯃꯒ ꯖꯔꯃꯟꯗꯣ ꯍꯣꯏ ꯀꯩꯁꯨ ꯀꯥꯏꯗꯦ ꯃꯥꯏꯗꯤ ꯑꯗꯨꯃꯥꯏꯅ ꯑꯣꯏꯈ꯭ꯔꯦꯅ ꯑꯗꯨꯒ ꯁꯦꯟꯔꯣꯂꯣꯅꯥ ꯄꯥꯝꯕꯃꯒ ꯑꯔꯖꯦꯟꯇꯤꯅꯥꯗ ꯃꯦꯁꯤ ꯄꯥꯝꯕꯩ ꯑꯥꯔꯖꯦꯟꯇꯤꯅ ꯁꯞꯄꯣꯔꯠ ꯇꯧꯕꯗꯣ ꯑꯗꯨꯗꯨꯝ
ꯑꯣꯔꯤ
ꯎ ꯄ꯭ꯂꯥꯁꯇꯤꯛ ꯄꯦꯟ ꯁꯥꯔꯛꯀꯅꯨ ꯀꯥꯏꯅ ꯇꯧꯕ
ꯃꯥꯅꯦꯩꯅ ꯄꯁꯁꯤꯤꯛꯈꯤꯕꯦꯅ ꯀꯘꯃꯤꯣ
ꯈꯪ꯭ꯗꯦ
ꯑꯩꯈꯣꯏꯅ ꯑꯩꯈꯣꯏꯅ ꯄ꯭ꯔꯥꯄꯣꯔꯠ ꯇꯧꯔꯤꯁꯤꯗꯤ ꯃꯦꯁꯤ ꯌꯥꯎꯋꯦ ꯇꯧꯕ
ꯁꯔꯣꯅꯥꯇ ꯑꯣꯏꯗꯦ ꯍꯥꯏꯔ
ꯍꯣꯏ ꯀꯃꯅ ꯄꯁꯅꯁ ꯄꯠꯣꯛ l
ꯍꯕ
ꯈꯪꯗꯦ ꯑꯗꯨꯗꯤ ꯑꯩꯗꯤ ꯍꯧꯖꯤꯛꯐꯥꯎ ꯑꯗꯨꯝ ꯈꯪꯗꯦ ꯑꯗꯨꯝ ꯑꯩ ꯒ꯭ꯌꯥꯟ ꯇꯥꯔꯛꯄꯗ ꯋꯥꯈꯜꯂꯣꯟꯥꯟ ꯇꯧꯔ ꯂꯩꯔꯝꯃꯦ
ꯍꯧ ꯄꯁ ꯀ ꯆ
ꯑꯗꯨꯒ ꯁꯦꯡꯅ ꯍꯥꯏꯔꯗꯤ ꯑꯩꯅ ꯕꯣꯜ ꯈꯪꯉꯛꯄ ꯃꯇꯝꯗ ꯍꯥꯏꯔꯁꯦꯕꯀꯣ ꯕꯣꯜ ꯈꯪꯉꯛꯄ ꯃꯇꯝꯗ ꯃꯦꯁꯤ ꯈꯪꯗ꯭ꯔꯤꯀꯥꯟꯗ ꯔꯣꯅꯥꯜꯗꯣ ꯍꯥꯟꯅ ꯈꯪꯉꯦ
ꯁꯨ ꯆ
ꯀꯩꯕ
ꯀ
ꯔꯣꯅꯥꯜꯗꯣꯒꯤ ꯐꯦꯟ ꯑꯣꯏꯔꯝꯃꯦ ꯍꯥꯏꯕ ꯅꯠꯇꯦ ꯔꯣꯅꯥꯜꯗꯣ ꯍꯥꯟꯅ ꯈꯪꯉꯦ ꯍꯥꯏꯗꯤ ꯑꯩꯒꯤ ꯕꯨꯛꯇ ꯑꯩꯒꯤ ꯀ꯭ꯂꯥꯁꯃꯦꯠꯀꯤ ꯅꯣꯠꯕꯨꯛꯇꯅꯦ ꯔꯣꯅꯥꯜꯗꯣ ꯀꯣꯕꯔ ꯌꯥꯎꯕ ꯑꯗꯨꯝ ꯊꯣꯛꯄꯅꯦꯕ ꯃꯦꯁꯤꯒꯤꯗꯤ ꯎꯗꯦꯕ ꯑꯣ ꯍꯥꯟꯅ ꯈꯪꯉꯦꯕ ꯃꯁꯛ ꯈꯪꯕ ꯍꯥꯏꯁꯦ ꯑꯗꯨꯗꯤ ꯀꯩꯝ ꯈꯪꯗ꯭ꯔꯤꯀꯥꯟꯅꯤ ꯑꯗꯣ ꯍꯧꯖꯤꯛ ꯍꯧꯖꯤꯛꯀꯥꯟ ꯑꯉꯥꯡꯁꯤꯡꯁꯨ ꯑꯗꯨꯝ ꯍꯪꯉꯣꯕꯀꯣ ꯍꯧꯖꯤꯛ ꯑꯗꯨꯝ ꯒ꯭ꯌꯥꯟ ꯇꯥꯔꯛꯄ ꯑꯩꯈꯣꯏ ꯑꯦꯛꯖꯥꯝꯄꯜ ꯑꯣꯏꯅ ꯍꯥꯏꯔ ꯅꯣꯏ ꯃꯉꯥꯜ ꯍꯥꯏꯔꯁꯤꯅꯦ ꯃꯣꯏꯒꯤ ꯄꯦꯖꯇ ꯑꯩꯈꯣꯏ ꯇꯣꯃꯤꯅꯥ ꯍꯥꯏꯔꯗꯣ ꯔꯣꯅꯥꯜꯗꯣꯗꯤ ꯌꯨꯇ꯭ꯌꯨꯕ ꯌꯨꯇ꯭ꯌꯨꯕꯔꯒꯤꯅꯦꯁꯨ ꯈꯪꯗꯦ ꯌꯨꯇ꯭ꯌꯕ ꯌꯦꯡꯕꯒꯤꯅꯦꯁꯨ ꯈꯪꯗꯦ ꯃꯣꯏꯅ ꯑꯉꯥꯡꯗ ꯍꯪꯉꯨꯕꯣ ꯃꯤꯁꯤ ꯄꯥꯝꯕ꯭ꯔꯥ ꯔꯣꯅꯥꯜꯗꯣ ꯄꯥꯝꯕ꯭ꯔꯥꯅ ꯔꯣꯅꯥꯜꯗꯣ ꯀꯥꯏꯅ ꯍꯥꯏꯔꯛꯀꯅꯤ ꯑꯗꯨꯒ ꯐꯛꯇꯕ ꯁꯨꯗꯣ ꯇꯧꯔꯛꯑꯅꯤ
ꯑꯩ ꯁꯣꯝ ꯔꯣꯅꯥꯜꯗꯣ ꯅꯥꯟ ꯈꯪꯉꯤ ꯔꯣꯅꯥꯜꯗꯣ ꯐꯦꯟ ꯑꯣꯏꯔꯝꯃꯤ ꯁꯨꯄ ꯀꯃꯥꯏꯅ ꯆꯣꯡ
ꯈꯪꯗꯦ ꯑꯩ ꯔꯣꯅꯥꯜꯗꯣ ꯂꯩꯦ ꯍꯥꯟꯅ ꯈꯪꯉꯦꯕ ꯃꯥꯅ ꯈꯪꯗꯦ ꯃꯥ ꯄꯤꯌꯥꯔ ꯍꯦꯟꯕꯩ ꯑꯣꯏꯔꯣꯅꯦ
ꯌꯥ ꯍ ꯄꯔꯁ ꯆꯤꯦ ꯃꯥꯅ ꯋꯥ ꯉꯥꯡꯒꯜꯂꯤꯗꯅ
ꯃꯥꯅ ꯏꯪꯂꯤꯁꯁꯨ ꯈꯪꯕꯣꯏꯅꯦ ꯍꯣꯏ
ꯑꯃꯗꯨꯗꯤ ꯋꯥꯁꯨ ꯉꯥꯡꯗꯦ ꯂꯥꯟꯁꯨ ꯉꯥꯡꯗꯦꯃꯥꯏꯅ ꯇꯧ
ꯃꯣꯏ ꯕꯣꯜ ꯇꯪꯈꯤꯅꯤꯅ
ꯃꯥꯗꯤꯦ ꯕꯣ ꯌꯥꯎꯗ꯭ꯔꯗꯤ ꯀꯩꯅꯣ ꯎꯄꯥꯏꯇꯦ ꯃꯗꯨꯗꯤ ꯏꯟꯁꯇꯥꯒ꯭ꯔꯥꯝ ꯐꯣꯂꯣꯧꯕꯒ ꯌꯥꯝꯃꯤꯗꯣ ꯕꯣꯜ ꯈꯨꯛꯀꯤ ꯅꯠꯇꯦ ꯃꯥ ꯐꯣꯂꯣ ꯇꯧꯔꯤꯁꯤꯗꯤ
ꯍ ꯃꯥ
ꯃꯤꯁꯤ ꯌꯨꯗꯤ ꯣꯂꯤ ꯑꯣꯟꯗꯦꯗꯤꯀꯦꯜꯕ
ꯂꯣꯌꯦꯜ ꯑꯣꯏꯕꯒꯤ ꯑꯗꯨꯒꯨꯝꯕ ꯈꯪꯗꯦ ꯃꯁꯤꯁꯦ ꯌꯥꯝ
ꯀꯥꯃꯦꯔꯥ ꯀꯥꯃꯦꯔꯥ ꯐꯎ ꯕꯕ ꯇꯧꯈ꯭ꯔꯦ ꯗꯥꯥꯔꯖꯅꯤꯡ ꯋꯥꯈ꯭ꯔ ꯉꯥꯡꯉꯤꯁꯤ
ꯎꯝ
ꯋꯥꯥꯡꯗꯤ꯫ ꯑꯣ ꯎꯆ ꯁꯛ ꯄꯨ ꯃꯥꯖ ꯈꯔ
ꯅꯪ ꯀꯩꯅꯣꯗꯤ ꯌꯦꯡꯗ꯭ꯔꯕꯣ ꯎꯝ꯫ ꯀꯩꯅꯣ ꯑꯩꯅ ꯍꯥꯏꯔꯤꯁꯦ꯫ ꯑꯥ ꯀ꯭ꯂꯕꯀꯤꯗꯤ ꯌꯦꯡꯗ꯭ꯔꯕ꯫
ꯌꯦꯡꯗꯔꯤ ꯂ ꯀꯂꯞꯀꯤ ꯐꯦꯟ ꯅꯠꯇꯦꯃꯦ ꯃꯦꯁꯤ ꯐꯦꯟ ꯑꯩꯪ ꯑꯁꯤ꯫ ꯑꯔꯖꯦꯟꯇ ꯑꯔꯖꯦꯟꯇꯤꯅꯁꯨꯣꯏ ꯑꯩ ꯃꯤꯁꯁꯤ ꯌꯥꯎꯗꯧꯔꯤ ꯕꯣꯜ ꯌꯦꯡꯗꯦ꯫
ꯕꯦꯔꯦꯅꯦ ꯅꯪꯒꯤ꯫
ꯑꯗꯨꯗꯤ ꯑꯩꯗꯤꯃꯤꯁꯤ ꯐꯦꯅꯦ ꯍꯥꯏꯁꯤꯅꯦ ꯑꯩꯅ ꯍꯥꯏꯗꯨꯗꯤ꯫
ꯑꯗꯨ ꯐꯨꯠꯕꯣꯜ ꯐꯦꯟ ꯅꯠꯇ꯭ꯔꯦ ꯃꯦꯁꯤ ꯐꯦꯟ꯫
ꯎꯝ
ꯀꯣꯏ ꯂꯦꯡ ꯂꯦꯡꯉꯦ ꯅꯪ ꯀꯩꯗꯧꯔꯒꯦ꯫
ꯐꯣꯟꯗꯒꯤ ꯏꯌꯥꯔ ꯐꯣꯟꯗꯒꯤ ꯆꯠꯇꯕ꯭ꯔꯥ ꯍꯥꯏꯗꯤ ꯃꯣꯏꯁꯨ ꯐꯣꯟꯗꯗꯒꯤ ꯆꯠꯄ꯭ꯔꯥ ꯅꯛꯁꯤꯜꯂꯛꯄ꯭ꯔꯥ ꯈꯔ꯫
ꯑꯥ꯫
ꯈꯔꯥ ꯍꯧꯕ꯭ꯔꯥ꯫
ꯍꯧꯏ꯫
ꯇꯞꯊꯒꯤꯕꯅꯤ꯫ ꯇꯕ꯭ꯔꯥ꯫ ꯃꯈꯣꯜ ꯇꯞꯄ꯭ꯔꯣ꯫ ꯑꯩ ꯉꯥꯡꯕ ꯇꯥꯗꯕ꯭ꯔꯥꯕ꯫ ꯍꯂꯣ꯫ ꯑꯥ꯫
ꯇꯥꯏꯌꯦ꯫
ꯉꯁꯥꯉꯩ ꯇꯥꯗꯕꯔ ꯕ꯫
ꯇ ꯇꯥꯏꯌꯦ ꯇꯕꯗꯤ ꯁ꯭ꯔꯨ ꯁꯨ ꯁ꯭ꯔꯨ ꯁꯨꯠ꯫
ꯇ꯭ꯔꯕ ꯌꯦꯡꯎ꯫ ꯎꯝ꯫
ꯇꯥꯢꯌꯦ꯫
ꯍꯧꯅ ꯇꯕ꯭ꯔ ꯇꯞꯅ ꯇꯕ꯭ꯔ ꯫
ꯎꯝ꯫
ꯇꯨ ꯇꯥꯔ ꯇꯝ ꯇꯥꯈ꯭ꯔꯝ ꯀꯔꯤ
ꯇꯞꯅꯁꯨ ꯇꯥꯏ ꯍꯧꯅꯁꯨ ꯊꯥꯏ꯫
ꯍꯧꯅ ꯇꯥꯕ꯭ꯔꯥ ꯇꯞꯅ ꯇꯥꯕ꯭ꯔꯥ꯫
ꯇꯞꯅꯁꯨ ꯇꯥꯏ ꯍꯧꯅꯁꯨ ꯇꯥꯏ ꯍꯧꯖꯤꯛ ꯍꯧꯅ ꯇꯥꯏ ꯑꯍꯥꯟꯕꯩꯗꯨꯒ ꯍꯥꯏꯔꯗꯤ꯫
ꯍꯧꯅ ꯇꯕ꯭ꯔ ꯇꯞꯅ ꯇꯕ꯭ꯔ꯫
ꯇꯞꯅ ꯇꯥꯏ꯫
ꯍꯧꯅ ꯇꯥꯕ꯭ꯔꯥ ꯇꯞꯅ ꯇꯥꯕ꯭ꯔꯥ꯫
ꯍꯧꯎꯅ꯫
ꯑꯣ꯫ ꯆꯞ꯫ ꯀꯔꯤꯅꯣ ꯀꯤꯠ ꯁꯨꯡꯢꯅꯤꯒꯩꯅ꯫
ꯑꯀꯥ ꯄꯥ ꯅ ꯀꯣ ꯇꯣ꯫ ꯀꯣ ꯉ ꯅꯪꯒ ꯅꯤꯡꯁꯤꯦ ꯑꯩ ꯊꯥꯔꯛꯀꯦ ꯉꯍꯥꯛꯀ ꯄꯨꯔꯨꯁꯦ ꯇꯧꯕꯗꯣ ꯊꯥꯔꯛꯀꯦꯀꯣ ꯍꯧꯖꯤꯛ ꯊꯥꯔꯛꯀꯅꯤ ꯑ
ꯎꯝ
ꯐꯣꯟꯁꯦꯕꯣ ꯈꯦꯡꯉꯔꯣꯏꯕꯤ ꯆꯠꯂ ꯍꯜꯂꯣ
ꯎꯝ
ꯂꯣꯏꯔꯒ ꯂꯩꯃꯤꯟꯅꯔꯦꯕ ꯑꯩꯈꯣꯏꯅꯅꯥꯎꯗ ꯃꯥꯁꯇꯔ ꯇꯧꯗꯨꯔꯦꯗꯤ ꯑꯦꯝ ꯑ
ꯎꯝ ꯐꯩ ꯐꯩ ꯍꯟꯗꯛꯇ ꯇꯧꯔꯣ ꯍꯟꯗꯛ ꯆꯪꯗꯣꯏꯔꯣ
ꯑ ꯂꯛꯁꯪꯗꯅꯦ ꯗꯤ ꯑꯦꯝ ꯌꯨ ꯍꯥꯏꯕ ꯋꯥꯅꯤ ꯅꯣꯏ ꯀꯩꯅꯣꯗꯅ ꯗꯤꯦꯝ ꯗꯤꯑꯦꯝꯗꯗ
ꯍꯣꯏ
ꯖꯤꯄꯤꯖ ꯖꯤꯄꯤꯂ ꯃꯥꯏ ꯄꯨꯟꯁꯤꯁꯦ ꯅꯨꯄꯤ ꯉꯍꯥꯛꯇꯝꯕ ꯇꯧꯔ ꯂꯣꯏꯁꯤꯟꯈꯤꯗ꯭ꯔꯥ
ꯖꯤ ꯄꯤ ꯇ ꯃꯥꯁꯇꯔ ꯑꯍꯝꯒꯣ ꯃꯁ ꯌꯥꯎꯗ꯭ꯔꯦꯒ ꯍꯥꯏꯗꯤ ꯎꯝ
ꯀꯌꯥꯋꯦ
ꯑꯩꯁꯨ ꯖꯤꯄꯤꯤ ꯑꯣꯖꯥ ꯃꯈꯥꯗꯅꯤ ꯇꯧꯔꯤꯁꯤ
ꯑꯟꯖꯂꯤ ꯍꯣꯏ ꯇꯧꯔꯤ ꯇꯧꯔꯤꯗꯨꯗꯤ ꯀꯦꯃꯦꯁꯇ꯭ꯔꯤ ꯇꯧꯔ ꯂꯣꯏꯁꯟ ꯀꯔꯌꯥ ꯇꯧ
ꯃꯤ ꯂꯦꯛꯑꯦꯅ ꯖꯤ ꯄꯤ ꯑꯣꯏꯔꯁꯨ ꯗꯤ ꯑꯦꯝ ꯗꯤ ꯑꯦꯝ ꯂꯣꯝꯗ ꯃꯥꯁꯇꯔꯗ ꯇꯧꯔꯦ ꯍ
ꯗꯤ ꯑꯦꯝꯗꯣ ꯃꯥꯁꯇꯔ ꯇꯧꯔꯨꯅꯣ
ꯍꯜꯂ ꯀꯩꯅꯣ ꯇꯧꯕꯅꯤ ꯍꯥꯏ ꯇꯧꯔꯤꯗꯨꯥꯏ
ꯈꯪꯗ꯭ꯔꯤꯌꯦ ꯇꯧꯗ꯭ꯔꯤꯌꯦ ꯃꯣꯏ ꯑꯦꯟꯗ꯭ꯔꯥꯟꯁ ꯇꯧꯗ꯭ꯔꯤꯌꯦ
ꯎꯝ
ꯑꯩꯝꯣꯜꯉꯦꯁꯄꯤꯦꯟꯁ ꯃꯒꯂ ꯃꯨꯇꯤꯇ ꯀꯣ ꯍꯂꯣ ꯅꯨꯡꯁꯤꯕꯎ ꯅꯪ ꯉꯔꯥꯡ ꯐꯣꯟꯗꯝ ꯄꯥꯏꯔ ꯇꯣꯕ
ꯇꯨꯝꯗꯦꯗ ꯊꯝꯃꯒ ꯕꯤꯗꯤꯑꯣꯅꯨꯝ ꯀꯇ ꯍꯗꯦ ꯇꯨꯃ ꯃꯅꯤ ꯑꯗꯨ
ꯅꯣꯡ ꯀ ꯊꯜꯂꯦ
ꯎꯝ
ꯀꯃ ꯣꯅ ꯄꯥꯏꯔ
ꯇꯨꯡ ꯀꯝ ꯄꯔꯝꯅ
ꯅꯪ ꯍꯥꯟꯒꯦꯔ ꯑꯇ ꯇꯝꯅ ꯏꯔꯤꯕ
ꯋꯥ
ꯅꯣꯡ ꯃ ꯆꯥꯕꯁꯥꯎꯖꯦꯗꯅ
ꯎꯝ ꯎꯝ
ꯈꯪꯗꯦꯅꯦ ꯑꯗꯣ ꯅꯪꯗꯤ ꯂꯥꯛꯄ ꯌꯥꯒꯗ꯭ꯔꯥ ꯕꯤꯁꯦꯝꯄꯨꯔꯗ
ꯀ
ꯅꯠꯇ꯭ꯔ ꯏ ꯌꯗ ꯀꯨꯝꯕ ꯀꯥꯟꯗ ꯁ
ꯇꯥꯡ ꯇꯋꯥꯔ ꯄꯤꯔ ꯇꯋꯥ ꯄꯤ ꯍꯪꯖꯗ
ꯈꯪꯗꯦꯗ ꯍꯥꯏꯔꯛꯄ ꯋꯥꯅꯤꯗ ꯑꯩꯅ ꯍꯧꯔ ꯑꯩ ꯄꯨꯊꯣꯛꯀꯦ ꯀꯩꯗꯧꯔꯒꯦ ꯅꯣꯏ ꯃꯃꯤ ꯂꯩꯁꯤꯗꯤ
ꯅꯨꯡꯉꯥꯏꯇꯕꯣ ꯅꯪ ꯕꯦꯕꯤ ꯄꯩꯁꯥ ꯁꯦꯡꯗꯣꯛꯈ꯭ꯔꯒꯦꯔꯥ
ꯀꯌꯥ ꯀꯣꯁ
ꯑꯩ ꯄꯤꯕꯤꯒꯦ ꯍꯥꯏꯕꯅꯤ ꯀꯩꯅꯣ ꯅꯪꯅ ꯑꯩꯉꯣꯟꯗ ꯆꯝꯉꯥ ꯆꯝꯉꯥꯤꯔꯛꯏꯗ ꯐꯅꯌꯥꯝꯅꯌꯥꯝꯃꯅꯤ ꯍꯟꯗꯛ ꯊꯥꯗꯇꯪ ꯍꯟꯗꯛ ꯆꯍꯤꯗꯇꯇ ꯂꯨꯄꯥ ꯂꯤꯁꯤꯡ ꯑꯃ ꯑꯅꯤꯃꯨꯛꯇꯤ ꯁꯨꯔꯝꯃꯅꯤ ꯑꯩ ꯕꯦꯡꯇꯣ ꯅꯦꯠ ꯕꯦꯡꯀꯤꯡ ꯌꯥꯗ꯭ꯔꯦꯅ ꯇꯧꯕ ꯑꯗꯨ ꯁꯦꯟꯗꯣꯏꯕꯤꯔꯛꯄꯩꯕꯨꯗꯤ ꯂꯩꯕ ꯂꯨꯄꯥ ꯂꯤꯁꯤꯡ ꯑꯃ
ꯍ ꯂꯣꯁꯟ ꯂꯩꯒꯦꯅ ꯇꯧꯕꯁꯨ
ꯎꯝ
ꯁꯟꯁꯀ꯭ꯔꯤꯟ ꯇꯩꯗꯗꯤꯃꯥꯏꯇꯪ ꯉꯧ ꯂꯩꯌꯦꯦꯕ ꯈꯨꯠꯅ ꯃꯨꯔ ꯍꯥꯏ ꯎꯗ ꯀꯣꯏꯃꯅꯤꯅ
ꯎꯝ
ꯏꯕꯨꯗꯕꯛ ꯀꯣꯏꯔꯔꯕ
ꯎꯝ ꯇꯨ ꯊꯨꯡꯍꯣꯏꯕ ꯀ ꯑꯣ ꯀꯌꯥꯔꯗꯦ ꯎꯝ ꯎꯝ